ꯍꯜꯂꯣ ꯃꯨꯔꯇꯤ ꯂꯥꯎꯇ ꯁ꯭ꯄꯤꯀꯔ ꯊꯥꯕ ꯌꯥꯗꯦꯌꯦ ꯍꯩꯕ꯭ꯔꯣ ꯍꯥꯥꯎ ꯍꯥꯎ ꯍꯥꯎ ꯍꯥꯏꯌꯣ ꯆꯥꯔꯕꯣ ꯆꯥꯛ ꯆꯥꯔꯕꯣ
ꯕꯣꯛ ꯆꯥꯛ ꯆꯥꯔ ꯕꯣ ꯆꯥꯛ ꯊꯣꯡꯒꯕ ꯁꯤꯅ ꯀꯩꯅꯣ ꯁꯤꯖꯦ ꯃꯤ ꯃꯥꯕꯨꯛ ꯆꯥꯎꯅꯅꯤ ꯊꯣꯛꯢꯁꯦ ꯁꯤꯅ ꯀꯟꯅꯥꯅꯣ ꯃꯥꯕꯣꯛ ꯆꯥꯎꯊꯣꯛꯏꯕ ꯀꯃꯥꯏ
ꯃꯤꯅꯤꯠ ꯇꯔꯥ ꯋꯥ ꯉꯥꯡꯉꯣꯌꯦ ꯄꯤꯅꯣ
ꯃꯤꯅꯤꯠ ꯇꯔꯥ ꯁꯤ ꯀꯟꯅꯥꯅꯣ ꯑꯁ ꯀꯔꯤ ꯅꯣꯅꯦ ꯎꯝ
ꯑꯣ ꯑꯗꯨꯃꯥꯏꯅ ꯁꯝꯖꯟꯅꯗꯣꯏ ꯅꯠꯇꯦ ꯑꯣ ꯌꯥꯔꯦ ꯑꯗꯨꯃꯥꯏꯅꯥ ꯆꯥꯛ ꯆꯥꯔꯕꯣ
ꯆꯥꯛ ꯆꯥꯔꯦ ꯉꯁꯥꯏ ꯑꯌꯨꯛꯀꯤ
ꯆꯥꯛ ꯊꯣꯡꯉꯕꯣ ꯎ ꯀꯌꯥ ꯄꯥꯝꯃꯤꯅ ꯀꯌꯥ ꯄꯥꯝꯃꯤꯅꯣ
ꯇꯨꯝꯕꯤꯒꯤ ꯃꯟꯅꯝꯃꯅꯦꯕ ꯍꯥꯥ
ꯏꯃꯥ ꯍꯧꯒꯤꯗꯣ ꯈꯪꯗꯦ
ꯄꯥꯝꯃꯤ ꯂꯩꯔꯤꯕ꯭ꯔꯥꯅ
ꯑꯅꯤꯃꯨꯛ ꯑꯣꯏꯔꯝ
ꯐꯦꯍꯧ ꯑꯃꯐꯧ ꯁꯥ ꯂꯣꯏꯈ꯭ꯔꯦꯅ ꯌꯦꯡꯒꯦ
ꯎ ꯑꯣꯖꯥꯗ ꯍꯥꯗꯣꯡꯀꯦ ꯂꯩꯇꯦ ꯁꯨꯔꯒꯤꯂꯩꯌꯦ ꯍꯅ
ꯍꯧꯖꯤꯛꯀꯤ ꯐꯅꯦꯛ ꯃꯆꯨꯗꯣ ꯅꯪꯒꯤ
ꯐꯪ ꯑꯗꯩ ꯍꯦꯟꯒꯠꯂꯛꯄꯁꯦ ꯀꯔꯝꯕꯅꯣ ꯐꯥꯔꯁ ꯇꯥꯝꯗ ꯌꯥꯝ ꯍꯦꯟꯒꯠꯂꯝꯗ꯭ꯔꯒ ꯁꯦꯀꯦꯟ ꯇꯥꯝꯗ ꯍꯦꯟꯒꯠꯄꯁꯦ ꯀꯔꯝꯕꯅꯣ ꯑꯦ ꯉꯔꯥꯡ ꯆꯥ ꯑꯗꯨ ꯋꯥꯔꯤ ꯁꯥꯟꯅꯔꯁꯨ ꯔꯥꯏ ꯍ ꯑ ꯀꯩ ꯁꯪꯒꯤ ꯀꯩꯒꯤ ꯄꯩꯁꯥ ꯄꯤꯔꯝꯕꯅꯦ ꯍꯦꯃꯥꯄꯇꯤꯒꯤ ꯂꯤꯁꯤꯡ ꯑꯅꯤ ꯑꯅꯤꯈꯛ ꯀꯔꯝꯕ ꯁꯕꯖꯦꯛꯅ ꯈꯋꯥꯏꯗꯒꯤ ꯏꯝꯄ꯭ꯔꯨꯚ ꯑꯣꯏ ꯇ꯭ꯔꯥꯍꯧꯝꯗꯣꯏ ꯎꯗ ꯑ ꯀꯣꯏꯁꯟꯒꯤꯅꯦ ꯇꯥꯡꯖꯒꯤ ꯇꯔꯨꯛꯅꯤ ꯋꯥꯗꯦ ꯑ ꯑꯣ ꯎꯝ ꯀꯦꯁ ꯅꯠꯇꯦ ꯄꯤꯔꯣ ꯃꯨꯊꯤ ꯎꯝ ꯀꯩꯍꯥꯏꯅꯣ ꯃꯤ ꯃꯃꯤꯡ ꯀꯧꯕ ꯌꯗꯦꯌꯦ ꯌ
ꯃꯤ ꯃꯃꯤꯡ ꯀꯧꯕ ꯌꯥꯗꯦꯌꯦ
ꯃꯦꯠꯁ ꯑꯃꯁꯨ ꯑꯗꯨꯝ ꯄꯥꯏꯌꯣ ꯃꯤꯠ ꯇꯔꯥꯅꯤ ꯈ꯭ꯋꯥꯏꯗꯒꯤ ꯏꯝꯄ꯭ꯔꯨꯚ ꯑꯣꯏꯕꯁꯦ ꯀꯔꯝꯕ ꯁꯕꯖꯦꯛꯅꯣ ꯍꯦꯟꯒꯠꯂꯛꯄꯁꯦ ꯃꯦꯠꯁꯅꯤꯀꯣ ꯃꯦꯠꯁꯏꯔꯣ
ꯀꯧꯕꯔꯣ ꯆꯥꯎꯕꯁꯦ
ꯑꯗꯒꯤ ꯂꯤꯁ ꯑꯣꯏꯅꯗꯤ ꯍꯨꯔꯤ
ꯀꯩꯍꯥꯏꯅꯣ ꯨꯒꯨꯔꯨ ꯒꯔ ꯏꯁ ꯑꯍꯂꯕꯦꯟ ꯅꯣꯏꯂꯥꯛꯇꯔꯣ ꯍꯥꯏꯖꯦ
ꯃꯩ ꯂꯛꯇꯦ
ꯃꯣꯏꯕꯤ
ꯎꯝ ꯎꯝ ꯑꯩꯅꯣ ꯄꯩꯁꯥ ꯄꯤꯔꯛꯀꯗ꯭ꯔꯣ ꯃꯣꯏ ꯊꯨꯅ ꯂꯩꯌꯦ ꯂꯩꯕꯕꯨꯗꯤ ꯐꯅꯦꯛꯇꯣ ꯑꯩꯗꯤ ꯄꯤ ꯍꯌꯦꯡ ꯂꯧ ꯂꯥꯛꯀꯅꯤ ꯍꯥꯏꯕ꯭ꯔ ꯁꯦꯂꯦꯕ꯭ꯔꯦꯠ ꯑꯠ ꯗ ꯕꯥꯠꯗꯦ ꯑꯣꯕ ꯍꯗꯔꯄ ꯁꯝꯖ ꯈꯔ ꯄꯨ꯭ꯔ ꯌꯦꯒꯣ ꯇꯨ ꯗ ꯄꯥꯔꯐꯣꯔꯃꯦꯟ ꯉꯣ ꯗꯥꯎꯟ
ꯑ ꯃꯣꯏꯗ ꯍꯪꯉꯛꯀꯦ ꯍꯣꯔꯦꯟ ꯐꯣꯟ ꯇꯧꯔꯒ ꯀꯌꯥ ꯂꯧꯗꯣꯏꯅꯣ ꯑꯗꯨꯗꯒꯤ ꯀꯩꯅꯣ ꯇꯧꯒꯔꯣꯅ ꯀꯅꯥꯅꯣ ꯂꯧꯗꯣꯏꯗꯣꯅ
ꯏꯕꯦꯝꯃ ꯁꯤꯂꯥꯎ
ꯁꯣꯔꯤꯒꯤ ꯃꯃꯤꯠꯇꯣ ꯐꯣꯟ ꯌꯦꯡꯃꯟꯗꯅ ꯄꯨꯝꯃꯤꯕ
ꯁꯣꯔꯤ ꯇ ꯔꯨ ꯑꯁꯦꯡꯕꯩꯔꯣ ꯏꯁꯨ ꯃꯃꯤꯠ ꯄꯨꯝ ꯄꯣꯝꯃꯤꯔꯣ ꯍꯥꯏꯁꯦ ꯅꯦꯠꯀꯤ ꯊꯕꯛ ꯑꯣꯏꯕꯒꯤꯅꯤ ꯅꯦꯠ ꯅꯨꯡꯉꯥꯏꯇ꯭ꯔꯤꯁꯦ
ꯂꯥꯎꯑꯣ ꯁꯤꯗ ꯂꯥꯛꯇ꯭ꯔꯒ ꯇꯣꯛꯎꯅ ꯑꯥ
ꯄꯩꯁꯥ
ꯍꯤꯗꯥꯛ ꯂꯩꯕꯒꯤ
ꯑ ꯑ
ꯑꯗꯨ ꯆꯥꯝꯉꯥ ꯍꯥꯏꯗꯥꯏꯅꯦ ꯑꯗꯨꯗ ꯃꯥꯗꯣ ꯃꯉꯣꯟꯗꯩ ꯐꯤ ꯑꯣꯏꯅ ꯄꯤꯔꯛꯑꯦꯕ ꯌꯦꯡꯒꯤ ꯅꯇꯣꯟꯗꯣ
ꯑꯥ ꯎ ꯎ ꯑꯩꯅ ꯍꯥꯏꯗꯤꯅꯦ ꯏꯅꯝ ꯄꯤꯌꯥꯒꯤ ꯏꯅꯝ ꯄꯤꯌꯥꯒꯤ ꯄꯦꯟꯂꯦ ꯑꯩ ꯏꯀꯣꯅꯣ ꯂꯨꯄꯥ ꯀꯌꯥ ꯄꯤꯒꯦ ꯍꯥꯏꯕ ꯆꯅꯤ ꯄꯤꯌꯦ ꯐꯖꯩꯌꯦ ꯑꯗꯨ ꯐꯤꯗꯣ ꯄꯥꯝꯃꯦ
ꯆꯅꯤꯄꯤ
ꯍ ꯃꯅꯥ ꯇꯠꯂꯦꯅ ꯑꯃꯨꯛꯇꯪꯏꯕ ꯑꯗꯨꯒ
ꯃꯔꯥꯗꯣ ꯏꯕꯥꯅꯤ ꯍꯥꯞ ꯍꯩꯇꯕꯒꯤꯅꯦ ꯀꯣꯏ ꯃꯅꯥ ꯇꯠꯂꯦ ꯍꯥꯏꯖꯤꯅ ꯏꯕꯒꯤ ꯃꯅꯥꯗꯣ ꯑꯩꯅ ꯍꯥꯞꯄ ꯍꯩꯇꯔꯦꯕ ꯎꯝ
ꯑꯃꯨꯛ ꯍꯟꯂꯝꯃꯅꯤ ꯃꯤ ꯃꯥꯡ
ꯃꯅꯥ ꯗꯨꯅꯦꯕ ꯔꯥꯁꯤ ꯂꯩ ꯔꯤꯗꯤ ꯕꯖ꯭ꯥꯔꯗꯒꯤ ꯅꯠꯇꯔꯣ ꯅꯃꯥ ꯆꯥꯗꯪ ꯀꯤ ꯍꯣꯔꯃ ꯑꯩꯒꯤ ꯑꯝꯇꯥ ꯂꯩꯔꯛꯑꯪ ꯁꯦ ꯍꯥꯢꯔꯛꯑꯣ
ꯑꯩꯅꯥ ꯃꯥ ꯎꯍꯟꯗꯅꯕꯅ ꯈꯥꯎꯗ ꯍꯥꯞꯆꯜꯂꯦ
ꯕꯥꯔꯗꯦ ꯑꯪꯞ ꯗꯥ ꯑꯥ ꯎꯝ ꯎꯝ ꯍꯨꯆ ꯗꯦꯗ ꯁꯤꯞꯁꯤ ꯃꯨꯔꯨ ꯃꯨꯔꯨ ꯅꯥꯔꯦ ꯑꯝꯇꯥ ꯂꯩꯔꯛꯑꯣ
ꯎꯝ
ꯗꯦꯞ ꯗꯦꯞ ꯏꯁ ꯗꯥ ꯁꯤ ꯀꯩ ꯍꯥꯏꯒꯦ ꯂꯩꯒꯅꯤ ꯁꯣꯏꯗꯅ ꯔꯦꯗꯤꯖꯁ ꯗꯤꯁ ꯑꯣꯞ ꯏꯟꯗꯤꯌ ꯀꯞꯀꯅꯨ ꯆꯠ ꯆꯠꯅꯤ
ꯄꯨ ꯀꯥꯄꯨ ꯂꯥꯏꯈꯨꯠꯁꯥꯡꯕꯤꯅꯅꯦ
ꯑꯁꯤꯡꯒ ꯍꯥꯏꯁꯦ ꯇꯃꯔ ꯍꯥꯏꯁꯦ
ꯀꯩꯅꯣ ꯅꯪꯅ ꯁꯦꯠꯁꯥ ꯁꯦꯠꯁꯥ ꯇꯧꯔꯤꯗꯣ
ꯍꯌꯦꯡ ꯑꯩꯒꯤ ꯂꯩꯔꯣ ꯍꯌꯦꯡ ꯑꯩꯒꯤ ꯑꯝꯇ ꯂꯩꯔꯛ ꯑꯣ ꯂꯟ ꯀꯩꯀꯥꯟꯗ ꯅꯣꯏ ꯆꯥꯛ ꯄꯤꯖꯕ ꯌꯥꯎꯕ ꯅꯠꯇꯔꯣ ꯂꯣꯏꯗꯣꯏꯅꯦꯕ ꯏꯗꯣꯝ ꯆꯥꯁꯨ ꯌꯥꯎꯅꯤ ꯍꯥꯏꯕꯅꯤ ꯑꯗꯨ ꯅꯨꯃꯤꯠꯇꯣ ꯄꯩꯁꯥ ꯄꯤꯔꯛ ꯑꯣꯌꯣ ꯃꯟꯗꯦꯗ
ꯒꯥꯔꯤ ꯀꯩꯌꯥ ꯆꯠꯇꯣꯏ ꯅꯣ
ꯑꯗꯨꯒ
ꯕꯁꯇ
ꯏꯗꯣꯝꯆꯥ ꯉꯥꯍꯦꯜꯂꯤ ꯍꯣ ꯍꯣꯏ ꯍꯣꯏ ꯊꯝꯃꯒꯦ ꯊꯝꯃꯒꯦ ꯊꯕꯛ ꯇꯧ ꯋꯥꯠ